ꯑ
ꯑꯗꯨꯅꯣ
ꯎ
ꯇꯥꯄ꯭ꯔꯣ
ꯑꯣ
ꯑꯥ ꯀꯩꯗꯧꯔꯤꯅꯣ
ꯐꯣꯟ ꯌꯦꯡꯂꯡꯒ ꯂꯩꯕ
ꯑꯣ ꯆꯠꯆꯥꯥꯕ
ꯎꯝ ꯆꯥꯈ꯭ꯔꯦ ꯍꯧꯖꯤꯛꯃꯛ ꯆꯥꯕꯗ ꯉꯥꯏꯔ
ꯑꯦ ꯀꯔꯤ ꯑꯟꯊꯥꯡ ꯆꯥꯕꯒꯤꯔꯣ ꯍꯣꯏ ꯆꯥꯔꯦ ꯀꯔꯤ ꯃꯊꯦꯜ ꯆꯥꯏ
ꯎꯝ ꯁꯟꯁꯥ
ꯑꯦ ꯍꯧꯥꯎꯔꯝꯒꯅꯤꯅꯦ
ꯎꯝ ꯍꯋꯦ
ꯀꯅꯥꯅ ꯊꯣꯡꯕꯤꯕ꯭ꯔꯣ
ꯏꯃꯥꯅ
ꯏꯁꯁ ꯅꯪꯒ ꯊꯣꯡꯗ꯭ꯔꯒ ꯅꯪꯅ ꯊꯣꯡꯗꯧꯕꯅꯦ
ꯎꯝ ꯌꯦꯟꯒꯨꯝꯕꯗꯤ ꯍꯩꯌꯦ ꯑꯗꯣ ꯁꯟꯁꯥꯔꯗꯤ ꯍꯩꯇꯦ
ꯂꯣꯏ ꯍꯕ ꯇꯧꯔꯣ ꯍꯥꯎꯒꯅꯤ ꯑꯩꯒꯤ ꯐꯦꯚꯣꯔꯥꯏꯠꯅꯦ ꯑꯗꯣ
ꯁꯟꯖꯥꯗꯨꯣ
ꯑꯩꯗꯤꯀꯣ ꯑꯩꯅ ꯄꯥꯝꯕꯅꯦ ꯑꯗꯣ
ꯑꯩꯗꯤ ꯄꯥꯎ ꯄꯥꯝꯗꯦ ꯑꯩꯗꯤ ꯌꯦꯟꯁꯥꯡꯅ ꯄꯥꯝꯃꯤ
ꯑꯦ ꯑꯩ ꯑꯉꯥꯡꯒꯤ ꯃꯥꯜꯂꯦ ꯑꯗꯨꯗꯤ ꯅꯪ ꯆꯥꯅꯤꯡꯕꯗꯨꯅꯤ ꯑꯗꯨꯗꯤ ꯑꯉꯥꯡꯒꯤꯅꯦꯕ
ꯌꯦꯟ ꯆ ꯑꯗꯨ ꯅꯠꯇꯍꯦ
ꯅꯣꯏ ꯃꯐꯝꯗꯤ ꯅꯣꯡ ꯇꯥꯕ꯭ꯔꯣ
ꯎꯝ ꯉꯁꯤꯗꯤ ꯉꯁꯤꯗꯤ ꯇꯥꯅꯦꯦ
ꯑꯣ
ꯅꯣꯏꯒꯤ
ꯑꯩꯈꯣꯏꯗꯤ ꯅꯣꯡ ꯇꯥꯕ ꯅꯨꯡꯉꯥꯏꯇ꯭ꯔꯦꯅꯦ ꯀꯔꯤꯁꯨ ꯇꯧꯕ ꯌꯥꯗ꯭ꯔꯦꯅꯦ
ꯅꯪ ꯇꯥꯕ꯭ꯔꯥ ꯍꯧꯖꯤꯛꯁꯨ
ꯎꯝ
ꯅꯨꯡꯉꯥꯏꯔꯝꯅꯤ ꯑꯗꯨꯗꯤ
ꯑꯦ ꯅꯨꯡꯉꯥꯏꯗꯤ ꯍꯦ ꯇꯜꯂ ꯅꯨꯡꯇꯤ ꯅꯣꯡ ꯆꯨꯁꯤꯗꯤ
ꯉꯔꯥꯡꯁꯨ ꯆꯨꯕ꯭ꯔꯥ
ꯐꯗ
ꯅꯣꯡ ꯆꯨꯕꯅ ꯅꯨꯡꯉꯥꯏꯇ꯭ꯔꯣ ꯁꯥꯁꯨ ꯁꯥꯗꯦ
ꯏꯁ ꯑꯩꯈꯣꯏꯗꯤ ꯏꯪꯕꯅ ꯕ꯭ꯂꯦꯡꯀꯦꯠ ꯈꯛ ꯍꯥꯞꯄ ꯂꯩ
ꯅꯣꯏ ꯈꯨꯗꯤ ꯏꯪꯕ꯭ꯔꯣ
ꯍꯣꯏ ꯌꯥꯝ ꯏꯪꯉꯦ ꯅꯣꯡ ꯅꯨꯡꯇꯤ ꯆꯨꯕꯅꯤꯅ
ꯅꯨꯃ ꯌꯦꯅ ꯑꯗꯨꯗꯦ
ꯏꯁ ꯅꯪ ꯂꯥꯛꯑꯣ ꯑꯗꯨꯗꯤ ꯑꯩ ꯆꯠꯂꯒꯦ ꯅꯣꯏ ꯃꯐꯝꯗ
ꯑꯩꯈꯣꯏ ꯃꯐꯝꯗꯤ ꯅꯪ ꯀꯔꯤꯇ ꯂꯩꯕ ꯉꯝꯂꯣꯏ ꯁꯥꯏ ꯌꯥꯝꯅ
ꯃꯐꯝꯕꯨꯗꯤ ꯈꯪꯅꯤꯡꯉꯦ ꯑꯗꯣ ꯀꯔꯤ ꯀꯔꯤ ꯊꯕꯛ ꯁꯨꯔꯦ ꯅꯪ ꯍꯣꯏ ꯑꯩꯈꯣꯏ ꯑꯩꯈꯣꯏꯗꯤ ꯆꯥꯔꯦ ꯉꯁꯥꯏ ꯅꯨꯠ ꯌꯥꯝ ꯊꯦꯡꯉꯦꯀꯣ ꯆꯥꯛ ꯆꯥꯕ
ꯍꯥꯥ
ꯌꯥꯝ ꯊꯩꯉꯦꯕ ꯆꯥꯛꯆꯥ ꯍꯥꯏꯁꯦ
ꯍꯣꯏ ꯏꯃꯥꯈꯣꯏꯗꯤꯡ ꯆꯥꯛ ꯆꯥꯈ꯭ꯔꯦ
ꯑꯣ ꯅꯪꯁꯨ ꯕꯣꯜ ꯌꯦꯡꯕꯒꯤꯔꯣ
ꯎꯝ ꯌꯦꯉꯦ
ꯑꯗꯨꯒꯤ ꯑꯣꯏꯔꯝꯅꯤ ꯊ ꯉꯋꯥ ꯇ ꯍꯥꯏ
ꯅ ꯄꯗꯤꯉꯦ
ꯌꯦꯡꯉꯦ
ꯑꯗꯨꯗꯅꯦ
ꯑꯗꯨꯗ ꯅꯪ ꯄ ꯄꯨꯨꯡ ꯀꯌꯥ ꯍꯒꯠꯇ ꯄꯣꯇꯨꯒꯜ
ꯏ ꯣ ꯄꯥꯏ
ꯀꯩ ꯍꯥꯏꯏꯕ
ꯀꯩ ꯅ ꯀꯩ ꯀ ꯅꯗ ꯇ
ꯄꯣꯔꯇꯨꯒꯥꯜꯗꯣ ꯕꯣꯜꯁꯨ ꯄꯥꯏꯕ ꯐꯪꯗꯦ
ꯏꯁ ꯅꯪꯗꯤ ꯃꯦꯁꯤꯔꯣ
ꯑꯥ ꯑꯩꯈꯣꯏꯗꯤ ꯑꯥꯔꯖꯦꯟꯇꯤꯅꯥ
ꯑꯔꯖꯦꯟꯇꯤꯅꯥ ꯁ
ꯍ ꯑꯗꯨꯗꯤ ꯍꯌꯦꯡ ꯌꯦꯡ ꯍꯌꯦꯡ ꯌꯦꯡꯅꯕ ꯇꯥꯔꯦꯅꯦ
ꯃꯅꯦꯅꯦ
ꯍꯌꯦꯡ ꯑꯌꯨꯛꯇ
ꯑꯥꯔꯖꯦꯟꯇꯤꯅꯥꯁꯨ ꯄꯥꯝꯃꯤꯗ ꯐꯖꯩꯗ
ꯑꯗꯀꯦ ꯅꯀꯦ ꯄꯥꯝꯕ꯭ꯔꯕ
ꯖꯄꯥꯟ
ꯅꯣ ꯍꯥꯏꯖꯤ
ꯑꯩ ꯑꯁꯦꯡꯕꯗꯤ ꯖꯄꯥꯟꯅꯦꯕ ꯅꯪꯁꯦ ꯃꯤ ꯎꯁꯤ ꯀꯗꯍ
ꯀꯔꯤꯒꯤ ꯄ꯭ꯔꯣꯇꯨꯒ ꯁꯞꯄꯣꯔꯠ ꯇꯧꯕ꯭ꯔꯣꯕ
ꯃꯣꯏ ꯏꯁ꯭ꯀꯣꯞ ꯊꯥꯖꯥꯏ ꯑꯦꯅꯥ
ꯏ
ꯔꯣꯅꯦꯗꯣꯗꯣ ꯂꯧꯊꯣꯛꯑꯗꯤ ꯐꯖꯑꯅꯤ
ꯐꯖꯛꯅꯤꯕ
ꯎꯝ
ꯔꯣꯅꯥꯜꯗꯣ ꯄꯥꯝꯗꯕ꯭ꯔꯣ
ꯐꯔꯅꯦ ꯑꯗꯣ ꯄꯥꯝꯗꯦ
ꯄꯣꯔꯇꯨꯒꯥꯜꯗꯤ ꯄꯥꯝꯕ ꯔꯣꯅꯥꯜꯗꯣꯗꯤ ꯄꯥꯝꯗꯕ
ꯍꯣꯏ ꯃꯣꯏ ꯃꯤꯠ ꯐꯤꯜꯗꯔ ꯗꯤꯐꯦꯟꯗꯔꯁꯤꯡꯁꯦ ꯑꯩ ꯈ꯭ꯋꯥꯏꯅ ꯄꯥꯝꯕ ꯃꯤꯁꯤꯡ ꯌꯥꯎꯋꯦꯕ
ꯑ ꯅꯥꯟ ꯑꯍꯥꯟꯕꯅꯤ ꯁꯨꯃꯥꯏ ꯇ ꯍꯥꯕꯇꯣ
ꯃꯤꯦꯁꯤꯅ ꯍꯦꯟꯅ ꯄꯥꯝꯅꯩꯗꯤ
ꯎꯝ ꯉꯁꯤꯗꯤ ꯅꯨꯡꯁꯤꯅꯉꯥꯏ ꯂꯩꯌꯦꯦꯀꯣ
ꯎꯝ
ꯍꯥꯏꯁꯨ ꯍꯥꯏꯌꯦ ꯃꯥꯗꯤ
ꯅꯦꯝꯃꯥꯔꯁꯨ ꯄꯥꯝꯃꯦ
ꯎꯝ ꯑꯩꯁꯨꯅꯦ ꯃꯦꯁꯤꯁꯨ ꯄꯥꯝꯃꯦ ꯅꯦꯟꯃꯥꯔꯁꯨ ꯄꯥꯝꯃꯦ ꯑꯗꯨꯒ ꯏꯁꯄꯦꯟꯁꯨ ꯁꯨ ꯑꯗꯨꯝ ꯅꯨꯡꯁꯤꯌꯦ ꯐ꯭ꯔꯥꯟꯁ ꯈꯁꯨ
ꯕꯨ ꯆꯐꯥꯟꯅꯦꯅꯦ ꯅꯪꯁꯨ ꯃꯥ ꯃꯥꯛꯇꯤ ꯑꯗꯨꯝ ꯁꯥꯟꯅꯕ ꯆꯠꯄ꯭ꯔꯣ
ꯍꯥ
ꯅꯪ ꯕꯦꯠꯃꯤꯟꯇꯟꯒꯨꯝꯕ ꯀꯩ ꯁꯥꯟꯅꯕ ꯂꯩꯕ꯭ꯔꯥ ꯒꯦꯝ ꯏꯁꯄꯣꯠ
ꯎꯝ ꯍꯣꯏ ꯕꯦꯠꯃꯤꯟꯇꯟꯁꯤꯅꯌꯦ ꯑꯗꯣ ꯕꯣꯂꯤꯕꯣꯜꯗꯤ ꯁꯨꯄꯥꯏ ꯍꯩꯇꯦ
ꯎꯝ ꯕꯦꯠꯃꯤꯟꯇꯟ ꯍꯥꯏꯔꯗꯤ ꯐꯖꯔꯅ ꯅꯨꯄꯤꯗꯤ ꯒꯦꯝꯒꯤ ꯁꯥꯟꯅꯕ꯭ꯔꯣ
ꯏ ꯀꯦꯝ ꯍꯥꯏꯕꯅꯦ
ꯃꯣꯕꯥꯏꯜ ꯦꯝ
ꯎꯝ ꯅꯍꯥꯟ ꯍꯣꯏ ꯍꯧꯖꯤꯛꯇꯤ ꯁꯥꯟꯅꯗ꯭ꯔꯦ ꯍꯥꯟꯅꯗꯤ ꯃꯣꯕꯥꯏꯜ ꯗꯤꯖꯦꯟꯁꯅꯌꯦ
ꯎꯝ
ꯃꯤꯒꯣꯏꯔꯥꯛꯣ ꯅꯪꯁꯦ ꯏ ꯇꯣ
ꯑꯥ
ꯍꯣꯏ ꯁꯤꯗꯤ ꯦꯔꯅ
ꯅꯣꯏꯗꯤ ꯅꯨꯡꯊꯤꯜ ꯀꯔꯤ ꯇꯧꯔ ꯂꯩꯕ꯭ꯔꯣ
ꯀꯔꯤꯁꯨ ꯇꯧꯗꯦꯗ ꯍꯣꯔꯦꯟ ꯁꯥꯟꯅꯕ ꯆꯠꯀꯦ ꯍꯥꯏꯅ ꯂꯩꯌꯦ
ꯍꯥꯥ
ꯍꯣꯔꯦꯟ ꯐꯨꯠꯕꯣꯜꯁ ꯅꯥꯕ ꯆꯠꯀꯦꯅ ꯂꯩꯔꯝꯅꯤ
ꯑ ꯍꯧꯖꯤꯛ꯭ꯔꯣ
ꯄꯨꯡ ꯃꯔꯤ ꯃꯉꯥꯗꯀꯣ ꯑꯩꯈꯣꯏꯒꯤ ꯇꯣꯔꯅꯃꯦꯟ ꯂꯩꯕ
ꯍꯩꯕ꯭ꯔꯥ ꯅꯪꯁꯨꯕꯣꯜ
ꯍꯩꯕꯗꯤ ꯍꯩꯇꯦ ꯑꯗꯨꯣ ꯌꯥꯝ ꯄꯥꯝꯃꯦ ꯑꯩꯗꯤ ꯐꯨꯠꯕꯣꯜꯗ ꯉꯥꯎꯁꯤꯟꯅꯕꯅꯤ
ꯍꯥꯥ
ꯍꯩꯕꯗꯤ ꯍꯩꯇꯕꯀꯣ
ꯑꯥ
ꯑꯗꯣ ꯐꯨꯠꯕꯣꯜ ꯌꯥꯝ ꯄꯥꯝꯕ
ꯑꯗꯨ ꯍꯩꯅꯉꯥꯏ ꯇꯧꯕ ꯌꯥꯗ꯭ꯔꯥ
ꯏꯊꯟꯇ ꯍꯩꯌꯦ ꯍꯩꯕ ꯌꯥꯗꯦꯗ ꯅꯠꯇ꯭ꯔꯣ
ꯃꯤꯅ ꯍꯥꯏꯌꯦ ꯍꯥꯏꯗꯦ
ꯃꯤꯅ ꯍꯦꯛ ꯍꯦꯛꯗꯧꯅꯦ ꯑꯩꯅ ꯏꯊꯟꯗ ꯍꯩꯌꯦ ꯍꯩꯕ ꯌꯥꯗꯦꯅ
ꯑꯗꯨ ꯑꯣꯏꯔꯁꯨ ꯃꯤꯅ ꯑꯗꯨꯝ ꯑꯁ ꯑꯅꯧꯁꯤ ꯅꯨꯄꯥꯗꯤ ꯌꯥꯝ ꯍꯥꯏꯌꯦꯒꯨꯝꯕ ꯍꯥꯏꯗ꯭ꯔꯣ
ꯑꯁ ꯑꯗꯨꯕꯨꯗꯤ ꯈꯪꯗꯔꯦ
ꯃꯦꯁꯨ ꯏ ꯀꯔꯤ
ꯑ ꯅꯣꯏꯗꯤꯛ ꯀꯗꯥ ꯀꯂꯦ ꯁꯇꯣꯄꯤꯛꯇ ꯁꯇꯣꯛꯄꯦꯁꯦ
ꯑꯗꯨ ꯐꯨꯠꯕꯣꯜꯒꯤ ꯃꯔꯝꯁꯤ ꯀꯣ ꯑꯁ ꯑꯩꯈꯣꯏ ꯁꯥꯟꯅꯕꯁꯤꯦ ꯁꯥꯟꯅꯕ
ꯅꯪꯁꯨ ꯁꯕꯗꯤ ꯁꯅꯕ꯭ꯔꯣ
ꯀꯔꯤꯔꯣ ꯐꯨꯠꯕꯣꯜ ꯔꯣ
ꯍꯣꯏ
ꯑꯥ ꯆꯗꯦ
ꯎ ꯑꯗꯨ ꯑꯣꯏꯁꯨ ꯑꯩꯈꯣꯏꯗꯤ ꯀꯕꯨꯗꯤ ꯀꯅꯥꯗ꯭ꯔꯦ ꯍꯥꯏꯩꯕꯗꯤ ꯄ꯭ꯔꯣꯐꯦꯁꯅꯦꯜ ꯂꯥꯏꯟ ꯑꯣꯏꯅ ꯆꯪꯗꯕꯅꯤꯅꯀꯣ ꯀ꯭ꯂꯕꯁꯨ ꯌꯥꯎꯗꯕꯅꯤꯅ ꯃꯗ ꯍꯛꯆꯥꯡ ꯁꯦꯝꯕ ꯋꯥꯅꯤ ꯕꯣꯕꯨꯗꯤ ꯌꯥꯝ ꯄꯥꯝꯃꯦ ꯑꯗꯨꯒ ꯌꯦꯡꯕꯁꯨ ꯌꯥꯝ ꯌꯦꯡꯅꯤꯡꯕꯀꯣ
ꯐꯨꯠꯕꯜ ꯔ ꯅꯣꯏ ꯈꯨꯟꯁꯨ ꯐꯨꯠꯕꯣꯜ ꯍꯥꯏꯩꯕ ꯌꯥꯝ ꯂꯩꯕ꯭ꯔꯥ
ꯍꯣꯏ ꯌꯥꯝꯃꯤꯗ ꯐꯨꯠꯕꯣꯜꯗꯗꯤ
ꯅꯪꯁꯨ ꯑꯗꯨꯝ ꯌꯥꯎꯕ꯭ꯔꯥꯅꯥꯕꯗ
ꯁꯅꯕꯗꯗꯤ ꯌꯥꯎꯋꯦ ꯑꯗꯣ ꯇꯣꯔꯅꯃꯦꯟ ꯆꯥꯎ ꯆꯥꯎꯕꯗꯤ ꯌꯥꯎꯗꯦ ꯑꯗꯨ ꯑꯩꯈꯣꯏꯣ ꯀꯣꯂꯣꯅꯤꯒꯤ ꯀꯨꯝꯕ ꯀꯣ
ꯎꯝ
ꯑꯩꯈꯣꯏ ꯇꯥꯎ ꯃꯅꯨꯡꯒꯤꯗꯤꯀꯣ ꯌꯥꯎꯔꯦ ꯃꯔꯛ ꯃ
ꯕꯦꯒ ꯇꯅꯤꯄ꯭ꯔꯥ
ꯍꯥꯥ
ꯎ
ꯃꯤꯠꯁꯤꯜꯗꯔꯅꯤꯅꯦ ꯃꯥ ꯃꯥꯗꯤꯤ ꯣꯜꯀꯤꯤꯄꯔ ꯃꯔꯛ ꯃꯔꯛꯗꯤ ꯃꯃꯥꯡ ꯆꯠꯂꯦ ꯃꯔꯛ ꯃꯔꯛꯗꯤ ꯆ ꯆ
ꯀꯦꯆꯕꯤꯗ
ꯑꯁ ꯃꯤ ꯑꯩꯈꯣꯏ ꯑꯆꯔꯁꯤꯡꯅ ꯍꯩꯕꯗꯣ ꯍꯩꯕꯤꯌꯔꯥ
ꯑꯥ
ꯑꯁ ꯃꯤ ꯑꯇꯣꯞꯄꯁꯤꯡꯗꯤ ꯁꯞꯁꯇꯤꯇ꯭ꯌꯨꯠ ꯂꯦꯞꯄꯅꯤ ꯋꯥꯍꯟꯗꯕꯤꯗ ꯑꯗꯨꯒꯤ ꯍꯩꯕ ꯃꯤꯁꯤꯡꯁꯦ ꯁꯞꯇꯤꯇꯤ ꯂꯩꯕ ꯁꯨ ꯂꯩ ꯅꯁꯨ ꯍꯩꯕꯅꯤꯅ ꯅꯁꯨ ꯁ ꯁꯤꯇ ꯂꯩ ꯄ ꯌꯥꯗꯦ ꯑꯩꯅꯀꯣ ꯁ ꯆꯠꯇꯤ ꯊꯝꯂꯝꯝꯃꯦ ꯑꯗꯨ ꯁꯥꯎꯕꯗꯤ ꯁꯥꯎꯅꯤꯡꯕ ꯑꯗꯨꯒ ꯑꯃꯜ ꯂꯣꯝꯗ ꯍꯩꯕ ꯃꯤꯁꯤꯡ ꯁꯇꯤꯇꯦꯟ ꯂꯦꯞꯂꯦ ꯍꯥꯏꯕꯒꯤ ꯈꯔ ꯅꯨꯡꯉꯥꯏꯕꯁꯨ ꯋꯥ ꯅꯨꯡꯉꯥꯏꯕꯅꯤꯗ ꯅꯪꯗꯤ ꯅꯪ ꯌꯦꯡꯉꯗꯤ ꯑꯗꯨꯝ ꯍꯩꯅꯤꯗ
ꯀꯔꯤꯗꯥ
ꯁꯥꯟꯅꯕꯗ ꯑꯩ